ꯇꯥꯏꯌꯦ
ꯅꯪ ꯣꯂꯤꯡ ꯇꯧꯗ꯭ꯔꯣ ꯇꯥꯏꯌꯦ
ꯀꯩꯁ ꯇꯣꯆꯦ ꯅꯌꯦ
ꯍꯧꯔ ꯁꯔꯣ ꯇꯥꯒꯦ
ꯍꯥꯥ
ꯍ ꯁꯔꯕ ꯇꯒꯦꯅꯦ
ꯋꯥꯔꯤ ꯂꯩꯇ
ꯂꯩꯇꯦ ꯅꯪ ꯃꯊꯟꯇ ꯂꯩꯕ ꯑꯣꯏꯔꯦ ꯌꯥꯝ ꯈꯜꯂꯝꯕꯅꯤꯅ
ꯈꯗꯦ ꯀ꯭ꯔꯤꯁ ꯈꯗꯦ
ꯃꯁ ꯍꯣꯔꯦꯟꯗꯤ ꯑꯗꯨꯝ ꯋꯥ ꯉꯥꯡꯕ ꯍꯩꯔꯗꯤꯀꯣ ꯋꯥꯔꯤ ꯑꯗꯨꯝ ꯎꯝ ꯁꯦꯝꯖꯤꯟ ꯁꯦꯝꯖꯤꯜꯂꯒ ꯈꯨꯇꯛꯇ ꯑꯗꯨꯝ ꯁꯥꯕ ꯌꯥꯔꯣꯏꯅꯤꯅꯦ
ꯑꯩꯗꯣ ꯋꯥ ꯍꯥꯏꯕ ꯍꯩꯇꯦ ꯑꯗꯨꯒꯤꯅꯦ ꯋꯥꯔꯤꯔꯤ ꯁꯥꯕ ꯍꯥꯏꯥꯏꯠꯇꯦ
ꯋꯥꯗꯣ ꯁꯠ ꯁꯠ ꯉꯥꯡꯕ ꯑꯗꯨꯝꯥꯏꯔꯁ ꯐꯪꯉꯥꯟꯗ ꯉꯥꯡ ꯂꯩ ꯌꯥꯅꯤꯌꯦ ꯅꯪ ꯑꯩꯈꯣꯏꯅ ꯑꯩꯈꯣꯏꯁꯦ ꯑꯩꯈꯣꯏꯁꯦ ꯃꯤꯁꯤꯀꯣ ꯆꯤꯟ ꯆꯤꯟꯁꯤꯦ ꯌꯥꯡꯅ ꯂꯤꯛꯄꯩ ꯑꯗꯨꯝꯅꯤ ꯇꯤꯟ ꯂꯨꯝꯃꯗꯤ ꯋꯥ ꯉꯥꯡꯃꯗꯤ ꯍꯥꯏꯔꯣꯏꯏꯦ ꯑꯗꯨꯝ ꯂꯩꯕ ꯋꯥꯗꯤ ꯑꯗꯨꯝ ꯏꯃ ꯍꯥ
ꯑꯗ ꯅꯪꯗꯤ ꯆꯦ ꯍꯩꯇ꯭ꯔꯣ
ꯑꯩꯗꯤ ꯑꯗꯨ ꯍꯥꯏꯒꯦ ꯍꯥꯏꯕꯗꯤ ꯀꯩ ꯍꯥꯏꯁꯤꯔꯥ ꯄꯪꯍꯥꯏꯗ ꯍꯥꯏꯕꯤꯌꯦ ꯑꯗꯨꯝ ꯀꯣ
ꯑꯗꯨꯗꯤ ꯄꯪꯍꯥꯏꯗ ꯍꯥꯏꯔꯣꯅꯦ ꯑꯗꯨꯗꯤ
ꯉꯁꯥꯏꯒꯤ ꯑꯗꯨꯝ ꯍꯥꯏꯔꯤꯗꯨꯗꯤꯕꯥꯗꯤ
ꯑꯩꯁꯨ ꯍꯥꯏꯔꯗꯨꯗꯤ ꯑꯗꯨ ꯑꯩꯁꯨ ꯍꯥꯏꯔꯏꯗꯨꯗꯤ
ꯅꯪ ꯅꯪꯗꯤ ꯍꯣꯔꯦꯟ ꯅꯪꯗꯤ ꯍꯣꯔꯦꯟ ꯀꯩ ꯏꯟꯖꯥꯡ ꯊꯣꯡꯕ ꯆꯥꯒꯦꯔꯣ ꯑꯍꯥꯎꯕ ꯆꯥꯒꯦꯔꯣ
ꯎꯝ
ꯅꯪꯗꯤ ꯁꯥ ꯁꯥ ꯇꯥꯔꯅꯦ ꯅꯪ ꯀꯔꯤ ꯁꯥꯖꯅꯤꯡꯕ꯭ꯔꯥ
ꯇꯅꯤꯡꯗꯦ ꯑꯩ ꯋꯥ ꯍꯥꯏꯒꯦꯁꯦ ꯑꯩꯕ ꯍꯥꯏ ꯀꯁꯦ ꯅꯪ ꯅꯪ ꯈꯨꯠꯅ ꯀꯩꯅꯣ ꯄꯣꯠ ꯆꯩ ꯈꯣꯏ ꯁꯦꯝꯕ ꯍꯥꯏꯕ꯭ꯔꯥ
ꯀꯔꯤ ꯄꯨꯁꯥ ꯊꯦꯝꯕ
ꯀꯩ ꯀꯩ ꯑ ꯀꯩ ꯀꯩꯩꯅꯣ ꯑ ꯃꯤꯈꯣꯏꯗꯤ ꯑ ꯁꯤꯡꯅ ꯁꯦꯝꯕ ꯈꯣꯠꯄ ꯑꯗꯨꯝ ꯌꯥꯝ ꯂꯩꯌꯦꯅ
ꯑ ꯑꯩꯗꯤ ꯈꯄꯦꯟ ꯇꯧꯔꯁ ꯅ ꯇꯪ ꯑꯃꯃ ꯍꯥꯏꯗꯤꯗ
ꯎꯝ ꯑꯗꯨ ꯑꯣꯏꯔꯁꯨ ꯅꯠꯇ꯭ꯔꯁꯨ ꯑꯗꯨꯝ ꯁꯦꯝꯕ ꯍꯥꯏ ꯃꯤ ꯃꯤ ꯌꯥꯝ ꯂꯥꯏꯕꯅꯦꯍꯦꯛ ꯏꯃꯥꯟꯅꯕꯤꯒꯤ ꯎꯝ ꯎꯝ ꯃꯌꯥꯝꯕꯗꯤꯅꯦ ꯏꯃꯥꯟꯅꯕꯤꯒꯤ ꯃꯌꯥꯝꯕꯗꯤꯅꯦ ꯄꯦꯟ ꯈꯣꯏꯗꯣ ꯑ ꯀꯩꯅꯣꯅ ꯕꯦꯝꯕꯨꯅꯅꯦ ꯄꯦꯟꯒꯤ ꯆꯃꯛ ꯁꯦꯝꯕꯤꯕ ꯁꯦꯝꯕ ꯑꯗꯨꯃꯛ ꯌꯥꯝ ꯍꯩꯌꯦ
ꯄꯦꯟ ꯄꯦꯟ ꯄꯦꯟ ꯍꯥꯏꯕ
ꯍꯣꯏ ꯄꯦꯟꯗꯣ ꯍꯣꯏ ꯍꯅꯕ ꯄꯦꯟꯗꯣ
ꯃꯣꯏꯗꯤ ꯍꯥꯟꯅꯥꯒ ꯇꯝꯃꯒ ꯃꯣꯏ ꯈꯪꯕꯁꯤ ꯅꯈꯣꯏꯗꯤ ꯑꯗꯨꯒꯨꯝꯕꯁꯨ ꯍꯩꯇꯦ ꯅꯣꯏꯖꯨ ꯑꯩꯈꯣꯏꯔꯣꯝꯗꯗꯤ ꯍꯩꯇꯦꯅ
ꯏꯃꯥꯟꯅꯕꯤꯒꯤ ꯀꯩꯅꯣꯖꯤ ꯌꯥꯝ ꯍꯥꯏꯌꯦ
ꯎꯝ
ꯗꯤꯖꯥꯏꯟ ꯐꯖ ꯐꯖꯕ ꯁꯦꯝꯗꯣꯛꯑꯦ ꯑꯗꯨꯒ ꯌꯣꯜꯂꯦ ꯑꯃꯨꯛꯀ
ꯍꯣꯏ ꯈꯪꯕꯁꯤꯡꯅ ꯂꯣꯏꯅ ꯈꯪꯗꯅ ꯑꯍꯟꯁꯤꯡꯅꯒꯨꯝꯕ ꯇꯥꯛꯄꯤꯔꯔꯕꯅꯤ ꯃꯣꯏꯗꯤ
ꯅꯠꯇꯦ ꯃꯊꯟꯇ ꯍꯥꯏꯕꯅꯦꯍꯦ ꯃꯊꯟꯇ ꯑꯗꯨꯝ ꯂꯩꯕ ꯅꯨꯡꯉꯥꯏꯇ꯭ꯔꯀꯥꯟꯗ ꯑꯗꯨꯝ ꯁꯦꯝꯕ ꯁꯦꯝꯕ ꯇꯧꯕꯅꯦꯍꯦ
ꯃꯊꯟꯗ ꯀꯃꯥꯏꯅꯥ ꯅꯪꯁꯨ
ꯃꯊꯟꯇ ꯍꯥꯏꯕꯅꯦ ꯍꯥꯏꯕ ꯃꯊꯟꯇꯅꯦ ꯃꯥꯒꯤ ꯇꯦꯂꯦꯟ ꯈꯪꯕ꯭ꯔꯥ
ꯃꯥꯒꯤ ꯇꯦꯟ ꯑꯣꯏꯔꯁꯨ ꯊꯥꯏꯅꯒ ꯃꯥ ꯊꯥꯏꯅ ꯑꯍꯟꯁꯤꯡꯁꯨ ꯍꯩꯕꯩ ꯂꯩꯔꯝꯅꯤꯡꯕ ꯑꯗꯨꯗꯪ ꯈꯔꯝ ꯀꯅꯥ ꯈ ꯍꯪꯉꯁꯨ ꯀꯅꯥ ꯈꯪ ꯑꯗꯨꯗꯤ
ꯑꯁ ꯅꯠꯇꯦ ꯑꯩꯁꯨ ꯁꯦꯝꯕ ꯍꯥꯏꯒꯅꯤ ꯁꯦꯝꯕ ꯁꯦꯝ꯭ꯔꯗꯤ
ꯅꯣ ꯑꯗꯨꯗꯤ
ꯕꯦꯝꯕꯨ ꯃꯆꯥ ꯃꯆꯥ ꯂꯩꯕꯗꯣ
ꯎꯝ
ꯈꯪꯕ꯭ꯔꯣ ꯑꯗꯨꯗꯣ ꯑꯗꯨꯗꯨꯅꯅꯦ ꯐꯖꯅ ꯁꯦꯝꯃꯅꯤ ꯁꯦꯝꯃꯅꯤ ꯑꯗꯨꯒ ꯄꯦꯟꯇꯤꯡ ꯐꯖꯅ ꯇꯧꯕꯤꯔꯅꯤ ꯑꯗꯨꯒ ꯄꯦꯟꯒꯤ ꯏꯪꯗꯣ
ꯎꯝ
ꯈꯪꯕ ꯇꯥꯕ꯭ꯔꯣ ꯑꯗꯨꯗꯣ ꯃꯅꯨꯡꯗ ꯍꯥꯞꯆꯤꯜꯂꯅꯤ ꯑꯃꯨꯛꯀ ꯑꯦꯗꯖꯥꯁ ꯇꯧꯕꯤꯔꯅꯤ ꯂꯦꯡꯡꯂꯣꯏꯅꯕꯒꯤ ꯑꯗꯨꯒ ꯃꯥꯒꯤ ꯃꯈꯨꯝꯒꯤꯁꯨ ꯃꯈꯨꯝꯒꯤꯁꯨ ꯑꯃꯨꯛꯀ ꯁꯦꯝꯃꯅꯤ ꯐꯖꯅ ꯑꯗꯨꯝ ꯁꯦꯝꯦꯡꯗꯣꯛꯑꯦ
ꯑꯗꯨꯅꯤ ꯃ ꯃꯥꯁꯨ ꯃꯐꯝ ꯍꯥꯏꯗ ꯌꯦꯡꯉꯝꯒꯨꯅꯦꯕ
ꯑꯩꯁꯨ ꯑꯩ ꯑꯩꯗꯤ ꯌꯦꯡꯗ꯭ꯔꯁꯨꯅꯦ ꯑꯩꯅ ꯏꯃꯦꯖꯤꯟ ꯇꯧꯕꯗꯅꯦ ꯁꯦꯝꯕ ꯍꯥꯏꯒꯅꯤꯅ ꯈꯜ
ꯃꯤꯅ ꯃꯤꯅ ꯑꯃ ꯃꯤ ꯑꯃꯅ ꯇꯧꯕꯒꯤ ꯗꯤꯖꯥꯏꯟꯗꯣ ꯑꯃꯗꯤꯗꯨ ꯁꯣꯏꯖꯔꯕꯅꯤ ꯍꯥꯟꯅ ꯈꯣꯏꯅ ꯀ ꯐꯣꯟꯗꯨꯒꯨꯝꯕꯁꯨ ꯌꯦꯡꯕ ꯌꯥꯔꯦ ꯑꯗꯨꯗꯤ
ꯎꯝ ꯅꯪꯗꯤ ꯅꯪꯁꯨ ꯁꯦꯝꯕ꯭ꯔꯣꯅ ꯑꯗꯣ ꯂꯩꯕ ꯅꯨꯡꯉꯥꯏꯇ꯭ꯔꯀꯥꯟꯗ
ꯑꯗꯨꯗꯤ ꯆꯟꯅꯗ ꯁꯤꯗ ꯃꯥꯒꯤ ꯔꯤꯁꯣꯔꯁ ꯂꯩꯇꯦ ꯁꯤꯗ ꯆꯦꯟꯅꯤꯉꯥꯏ
ꯂꯩꯥꯏꯔꯣ ꯂꯥꯏꯔꯣ
ꯁꯤꯗꯤ ꯑꯩꯈꯣꯏ ꯁꯤꯗꯤ ꯑꯩꯈꯣꯏ ꯆꯤꯡ ꯅꯠꯇꯦꯕꯚ ꯃꯤ ꯂꯝꯗ ꯂꯩꯔꯒ ꯃꯥꯅ ꯑꯗꯨꯒꯨꯝꯕ ꯁꯦꯝꯕ ꯌꯥꯗꯣꯏꯅꯣ ꯄꯣꯠ ꯆꯩꯁꯨ ꯀꯩꯝ ꯂꯩꯗꯣꯏꯅꯦ ꯌꯦꯡꯉꯨꯁꯤ ꯌꯥꯗꯦꯅꯦ ꯎꯝ ꯅꯤ ꯃ ꯑꯩꯈꯣꯏ ꯄ꯭ꯔꯣꯄꯔꯇꯤꯖꯦ ꯂꯩꯇꯦꯕ ꯌꯥꯔꯣꯏ ꯌꯥꯔꯣꯏ ꯑꯗꯨ ꯊꯥ ꯊꯥꯕꯗ ꯑꯗꯨ ꯑꯗꯨꯗ ꯕꯔꯥ ꯆꯪꯕꯅꯤꯅ ꯍꯦꯟꯅ ꯁꯦꯝꯕꯗꯒꯤ ꯆꯪꯈ꯭ꯔꯅꯤ ꯃꯣꯏꯗꯤ ꯃꯤ ꯃꯣꯏ ꯌꯨꯝꯗꯨ ꯅꯠꯇ ꯂꯩꯕꯒꯤ ꯅꯨꯡꯉꯥꯏꯅ ꯇꯧꯕ ꯋꯥꯅꯦꯕ ꯃꯥꯅꯛ ꯍꯥꯟꯅ ꯇꯤ ꯁꯨꯞ ꯁꯥꯡꯕꯅ ꯋꯥ ꯄꯨꯔꯥ ꯆꯠꯇꯣꯏꯅꯣ ꯅꯪ ꯁꯨ ꯍꯨ-ꯍꯨ
ꯑꯁ ꯋꯥꯔꯣꯏ ꯍꯥꯏꯕ ꯎꯝ ꯕꯦꯝꯕꯨ ꯃꯆꯥ ꯃꯆꯥ ꯈꯣꯏꯗꯣ ꯈꯪꯕ꯭ꯔꯥ
ꯋꯥ ꯋꯥ ꯕꯥꯃꯨꯗ ꯄꯨꯔꯛ ꯆ ꯆꯠꯇꯣꯏꯅꯣ ꯍꯥꯏꯕꯅꯤꯗ
ꯃꯆꯥ ꯃꯆꯥ ꯈꯣꯏꯗꯣ ꯅꯪꯒꯤ ꯕꯦꯛꯇ ꯊꯝꯔꯣꯏ ꯑꯗꯨꯗ ꯃꯤ ꯀꯅꯥꯁꯨ ꯈꯪꯔꯣꯏ ꯑꯗꯨ ꯃꯆꯥ ꯃꯆꯥ ꯈꯛꯇ
ꯃꯤꯒꯤ ꯃꯤꯒꯤ ꯃꯤ ꯑꯄꯥꯝꯕ ꯇꯧꯅꯤꯡꯕ ꯑꯩꯁꯨ ꯑꯩꯁꯨ ꯑꯩꯅ ꯇꯧꯅꯤꯡꯕ ꯇꯧꯔꯒ ꯑꯗꯨꯝ ꯑꯗꯨꯒꯤ ꯍꯥꯏꯕꯅꯤꯗ ꯇꯥꯕꯔꯣ
ꯇꯥꯏꯌꯦ
ꯇꯥꯕ꯭ꯔꯥ
ꯇꯥꯏꯌꯦ ꯍꯥꯏꯔꯒ
ꯈꯨꯝꯗꯤ ꯈꯨꯝꯗꯔꯒ ꯎꯝ ꯇꯥꯏ ꯇꯥꯏ ꯑꯁ ꯅꯣꯡ ꯆꯨꯔꯦ ꯒꯔꯤꯅꯦ
ꯑꯩꯈꯣꯏꯗꯗꯤ ꯆꯨꯗꯦ ꯑꯩꯈꯣꯏꯗꯗꯤ ꯆꯨꯗꯦ
ꯅꯣꯡꯂꯛꯇ ꯐꯔꯃꯒ ꯄꯨꯡꯈꯥꯏꯃꯨꯛ ꯋꯥꯔꯤ ꯁꯥꯁꯤꯗ ꯈꯪꯗꯦꯗ ꯅꯣꯡꯃ ꯃꯔꯛꯇ ꯐꯝꯃꯒ ꯄꯨꯡꯈꯥꯏꯃꯨꯛ ꯋꯥꯔꯤ ꯁꯥꯥꯁꯤꯗ ꯈꯪꯗꯦꯕ
ꯍꯣꯏ ꯅꯣꯡ ꯃꯔꯛꯇ ꯐꯝꯔꯣ
ꯎꯝ
ꯎ ꯅꯪ ꯋꯥꯈꯜ ꯅꯨꯡꯉꯥꯏꯇꯕ ꯈꯣꯏꯗꯣ ꯈꯜꯂꯒ ꯐꯝꯔꯣ ꯑꯗꯨꯗꯤ ꯃꯨꯚꯤ ꯃꯥꯟꯒꯅꯤ
ꯃꯨꯚꯤ ꯍꯥꯏ ꯑꯗꯨꯗꯤ ꯑꯗꯨꯗꯤ ꯅꯪꯕꯨ ꯈꯜꯂꯒ ꯐꯝ ꯇꯥꯔꯦ ꯅꯪ ꯅꯪꯅ ꯅꯪꯅ ꯃꯨꯕꯤ
ꯍꯣꯏ ꯑꯩ ꯏꯁꯩ ꯁꯛꯄꯤꯒꯦ ꯑꯗꯨꯗꯤ ꯐꯝꯈ꯭ꯔꯣ ꯁꯦꯠ ꯁꯣꯡ ꯁꯛꯄꯤꯔꯒꯦ ꯑꯗꯨꯗꯤ ꯁꯦꯠ ꯁꯣꯡ ꯁ ꯄꯤꯒꯦ ꯑꯗꯨꯗꯤ ꯅꯪ ꯑꯗꯨꯗ ꯐꯝꯔꯒ ꯀꯥꯞꯄ ꯁꯥꯔꯣ ꯑꯗꯨꯗꯤ ꯃꯨꯚꯤ ꯄꯨꯔꯥ ꯃꯨꯚꯤ ꯑꯣꯏꯔꯅꯤ
ꯑꯗꯣ ꯅꯪ ꯁꯛꯑꯣ ꯑꯩ ꯐꯝꯒꯦꯀꯣ
ꯍꯣꯏ
ꯆꯠꯈ꯭ꯔꯕ ꯅꯨꯡꯁꯤꯗ
ꯀꯃꯥꯏꯅ
ꯑꯞꯇꯨꯅꯥ ꯂꯩꯔꯒꯦ ꯉꯁꯤꯁꯨ ꯑꯩ ꯏꯁꯩ ꯁꯛꯄ ꯁꯛꯄꯤꯌꯣꯔꯥ
ꯍꯥ ꯎꯝ ꯀꯩ ꯏꯁꯩ ꯁꯛꯄꯤꯌꯣꯔꯥ
ꯅꯪ ꯑꯦ ꯌꯥꯔꯣꯏ
ꯀꯩ ꯏꯁꯩ ꯁꯛꯄꯤꯌꯣꯔꯥ ꯍꯥꯏꯔꯒ ꯅꯪ ꯍꯥꯏꯌꯣ
ꯃꯅꯤꯄꯨꯔꯤ ꯏꯁꯩꯥ ꯁꯛꯑꯣꯕ
ꯑꯗꯨꯅꯦ ꯀꯩ ꯏꯁꯩ ꯁꯛꯄꯤꯌꯣꯔꯥ ꯍꯥꯏꯕ ꯑꯗꯨ ꯃꯅꯤ ꯔꯤ ꯁꯣꯡꯗꯣ ꯀꯩ ꯏꯁꯩꯅꯣ
ꯌꯥꯏ ꯄꯪꯌꯥ ꯌꯥꯏꯅꯦ
ꯑꯩ ꯈꯪ ꯈꯪꯕ ꯌꯥꯎꯗꯦ ꯅꯪ ꯅꯪ ꯅꯪ ꯀꯥꯞ ꯅꯪ ꯀꯥꯞꯔꯒ ꯎꯝ ꯅꯣꯡ ꯃꯔꯛꯇ ꯂꯩꯒꯗꯕꯅꯤꯅ ꯅꯪꯅ ꯍꯥꯏꯕ ꯏꯁꯩꯗꯣ ꯑꯩ ꯁꯛꯀꯦ
ꯍꯟꯗꯨ ꯌꯦꯡꯉꯨ ꯍꯥꯏꯗꯣ ꯁꯛꯎꯅꯦ
ꯀꯩ ꯍꯥꯏꯕ
ꯍꯟꯗꯨꯅꯦ ꯎꯇꯝꯒꯤꯁꯛꯎ ꯎꯇꯝꯒꯤ
ꯅ ꯌꯦꯡꯂꯤꯕ ꯃꯤꯠꯇꯨꯗ ꯑꯗꯨꯗꯣ
ꯅꯠꯇꯦ ꯍꯦ ꯈꯥꯖꯥꯏꯒꯤ ꯗꯤꯝꯄꯜꯗꯨꯗ
ꯑꯗꯨꯒꯨꯝꯕ ꯏꯁꯩ ꯈꯪꯗꯦ ꯑꯩ ꯑꯇꯣꯞꯄ ꯍꯥꯏꯔꯛꯑꯣ ꯁꯦꯠ ꯁꯣꯡ ꯍꯥꯏꯔꯛꯑꯣ
ꯆꯠꯂꯒꯦ ꯑꯩꯗꯤ ꯑꯗꯨ ꯏꯁꯥꯗꯣ ꯁꯛꯄꯤꯒꯦ
ꯅꯪꯒꯤꯗꯣ ꯑ ꯀꯩꯔꯣ ꯑꯗꯨꯗꯤ
ꯆꯠꯂꯒꯦ ꯑꯩꯗꯤ ꯍꯥ
ꯆꯠꯂꯒꯦ ꯑꯩꯗꯤ ꯅꯪꯒꯤ ꯅꯐꯝꯗꯒꯤ ꯅꯪ ꯅꯣꯡ ꯃꯔꯛꯇ ꯐꯝꯔꯕꯣ ꯍꯧꯖꯤꯛ ꯍꯥ ꯅꯣꯡ ꯃꯔꯛ ꯇ ꯐꯝꯒ꯭ꯔꯕꯣ ꯅꯣꯡ ꯇꯥꯕ ꯃꯔꯛꯇ ꯐꯝꯂꯕꯣ ꯍꯧꯖꯤꯛ
ꯐꯝꯗ꯭ꯔꯤꯌꯦꯕ
ꯐꯝꯈ꯭ꯔꯣ ꯏꯁꯩ ꯁꯛꯅꯤꯡꯕꯅ ꯂꯣꯏꯔꯦ
ꯍꯪ ꯉꯝꯗ꯭ꯔꯕ ꯍꯥꯏꯅꯦ ꯅꯨꯡꯁꯤꯒꯤ ꯆꯩꯅꯁꯦ ꯁꯤ ꯁꯦꯠ ꯁꯣꯡꯅꯤ ꯀꯩꯅꯣ
ꯆꯠꯂꯒꯦ ꯑꯩꯗꯤ ꯅꯪꯒꯤ ꯅ ꯐ ꯎꯝꯗꯒꯤ ꯑꯗꯨ ꯏꯁꯩꯗꯣ ꯁꯛꯀꯅꯤ ꯑꯩꯗꯤ
ꯑꯩ ꯑꯩ ꯑꯩ ꯑ ꯑꯩ ꯁꯛꯄꯤꯔꯣꯔꯥ
ꯑꯗꯨ ꯑꯣꯏꯔꯗꯤ ꯅꯪ ꯅꯣꯡ ꯃꯔꯛꯇ ꯐꯥꯕ꯭ꯔꯣ ꯑꯗꯨꯗꯤ ꯁꯛꯄꯤꯔꯒꯦ
ꯁꯦꯠ ꯁꯣꯡꯖꯦꯀꯣ
ꯍꯥꯎꯕ꯭ꯔꯥꯅꯦ
ꯆꯠꯂꯒꯦ ꯑꯩꯗꯤ ꯅꯡꯒꯤ ꯅ ꯐ ꯐꯝꯗꯒꯤ ꯆ ꯂ
ꯌꯎꯗꯣꯅ
ꯑꯗꯨ ꯏꯁꯩ ꯁꯨ ꯁꯛ ꯈꯪꯗꯦ
ꯀꯔꯝꯅ ꯍꯤꯡꯒꯅꯤ
ꯂꯥꯛꯂꯣ ꯑꯩꯒꯤ ꯄꯥꯝꯃꯨꯕ ꯅꯪꯅ ꯑꯗꯨ ꯏꯁꯩꯗꯣ ꯈꯪꯕ꯭ꯔꯥ
ꯑꯥ
ꯈꯪꯉꯦ
ꯂꯥꯛꯂꯣ ꯑꯩꯒꯤ ꯄꯥꯝꯃꯨꯕ ꯅꯪꯅꯠꯇꯣ ꯏꯁꯩꯗꯣ
ꯈꯪꯉꯦ ꯈꯪꯉꯤꯅꯦ ꯃꯤ ꯍꯥꯏꯗꯣ
ꯑꯗꯨ ꯏꯁꯩꯗꯣ ꯁꯛꯑꯣ ꯑꯗꯨꯗꯤ ꯅꯪ
ꯉꯥ ꯍꯥꯟꯅ ꯁꯛꯎꯅꯦ ꯑꯩ
ꯊꯦꯝꯕꯤꯔꯣ ꯅꯨꯡꯁꯤꯕ ꯇ ꯅꯅꯤꯡꯇꯝꯅ ꯀꯤꯁꯦꯝꯕꯤꯔꯣ ꯆꯦꯛꯅ ꯅꯥꯅꯥꯛ ꯇꯒꯤ ꯂꯦꯡꯗꯅꯥꯕ
ꯍ ꯀꯣ
ꯆꯣꯏꯔꯕꯤ ꯅꯪꯒꯤ ꯁꯝꯂꯥꯡꯗꯣ
ꯁꯛꯑꯣ ꯁꯛꯑꯣ ꯅꯣꯛꯇꯦ ꯀꯔꯤꯔꯣ ꯑꯩ ꯁꯨꯝ
ꯑꯃꯨꯛꯀ ꯁꯣꯛꯄꯤꯔꯣꯏ ꯑꯃꯨꯛꯀ ꯁꯛꯄꯤꯔꯣꯏ
ꯑꯩ ꯗ꯭ꯔꯝ ꯇꯧꯕꯤꯒꯦ
ꯇꯧꯔꯗꯨ
ꯅꯪ ꯅꯪ ꯇ ꯀꯩꯒꯤ
ꯅꯪ ꯅꯣꯛꯄꯒꯤ
ꯅꯣꯛꯄ ꯅꯠꯇꯦꯍꯦ ꯃꯥ ꯅꯪꯕꯨ ꯅꯣꯛꯄ꯭ꯔꯥꯅꯦ
ꯑꯥ
ꯏꯁꯩ ꯁꯛꯄꯗ‌ꯣ ꯅꯨꯡꯉꯥꯏꯕꯅꯦ ꯋꯥ ꯉꯕ ꯂꯩꯇꯗꯦꯀꯣ ꯎꯝ ꯋꯥ ꯉꯕ ꯂꯩꯇꯔꯗꯤ ꯏꯁꯩ ꯁꯛꯄ ꯅꯨꯡꯉꯥꯏꯕꯅꯦꯕ
ꯅꯪ ꯁꯛꯑꯣ ꯑꯩ ꯁꯛꯄ ꯂꯣꯏꯔꯦ
ꯑꯩꯁꯨ ꯉꯁꯥꯏ ꯈ ꯁꯛꯏꯗꯨꯗꯤ
ꯇꯥꯗ‌ꯦ
ꯍꯤꯡꯂꯤꯕ ꯄꯨꯟꯁꯤꯁꯦ
ꯇꯨ ꯏꯁꯥ ꯇꯥꯅꯤꯡꯗꯦ ꯑꯇꯣꯞꯄ ꯍꯥꯏꯌꯣ
ꯅꯨꯡꯁꯤ ꯕꯒꯤ ꯗꯃꯛꯅꯤ
ꯑꯗꯨꯒꯨꯝꯕ ꯏꯁꯩ ꯇꯥꯅꯤꯡꯗꯦ ꯑꯇꯣꯞꯄ ꯍꯥꯏꯌꯣ ꯑꯇꯣꯞꯄ ꯅꯨꯡꯁꯤꯕ ꯑ ꯌꯥꯝ ꯀꯞꯅꯤꯡꯕ ꯏꯁꯩ ꯍꯥꯏꯌꯣ
ꯎꯝ ꯅꯪ ꯒꯤ ꯋꯥ ꯈꯜꯗ ꯅꯣꯛꯆꯕꯤ ꯑꯩ
ꯑꯩꯒꯤ ꯊꯃꯣꯏꯒꯤ ꯇꯥꯔꯤꯁꯤꯕ ꯂꯥꯏꯔꯤ ꯁꯤꯁꯨ ꯅꯨꯡꯁꯤꯕꯤ ꯅꯪꯒꯤ ꯑꯗꯨ ꯏꯁꯩꯗ‌ꯣ ꯁꯛꯑꯣ ꯑꯗꯨꯗꯤ ꯃꯥꯏꯊꯣꯡꯗꯅꯤ ꯑꯩꯅ ꯂ‌ꯦꯛꯆꯕ ꯑꯗꯨ ꯏꯁꯥꯩꯏꯗꯣ ꯁꯥꯛꯑꯣ
ꯅꯪ ꯅ ꯍꯨꯝꯕꯗ ꯑ
ꯑꯗꯨ ꯅꯠꯇꯦꯍꯦ ꯑꯩ ꯍꯥꯏꯕ ꯏꯁꯩ ꯁꯛꯑꯣ ꯍꯥꯏꯔꯒ
ꯀꯔꯤꯅ‌ꯣ
ꯎꯝ ꯎꯝ ꯑꯁ ꯍꯥꯏꯅꯤꯡꯉꯥꯏ ꯈꯪꯗꯦ ꯑꯩꯒꯤ ꯊꯃꯣꯏꯅ ꯇꯥꯔꯤꯁꯤ